ꯏꯆꯟ
ꯍꯜꯂꯣ
ꯇꯔꯕꯣ ꯕꯥꯢ
ꯍꯜꯂꯣ
ꯇꯥꯏꯌꯦ ꯇꯥꯏꯌꯦ ꯅꯪ ꯇꯥꯕ꯭ꯔꯣ
ꯍꯜꯂꯣ ꯇꯥꯔꯦ ꯇꯥꯔꯦ ꯇꯥꯔꯦ ꯍꯜꯂꯣ
ꯅꯦꯋꯥꯛꯁꯤ ꯅꯨꯡꯉꯥꯏꯇ ꯃꯥꯜ ꯇꯥꯔꯔꯕꯕꯥꯥꯏ
ꯍꯜꯂꯣ
ꯍꯥꯎ ꯇ
ꯍꯜꯂꯣ ꯇꯥꯔꯦ ꯇꯥꯔꯦ ꯃꯥ
ꯑꯣꯀꯦ ꯑꯗꯨ ꯑꯗꯨꯅꯤꯅꯦ ꯀꯩꯗꯧꯔ ꯃꯤꯅꯣ
ꯑꯁꯨꯝ ꯂꯩꯔꯝꯕꯅꯤ
ꯀꯩꯗꯧꯔꯤꯒꯦ
ꯁꯨꯝ ꯑ ꯀꯩꯗꯧꯔꯤꯅꯦꯒꯦ ꯀꯩ ꯇꯧꯔꯝꯃꯤ ꯊꯝꯃꯝꯕꯅꯦ ꯀꯩꯗꯧꯃꯤ ꯅꯣꯏ
ꯑꯁ ꯑꯩ ꯂꯩꯗ ꯐꯃꯨꯡꯗ ꯂꯩ
ꯑꯣ ꯐꯃꯨꯡꯗ ꯂꯩꯌꯦ ꯆꯥꯛ ꯏꯁꯤꯡ ꯎꯟꯅꯨꯔꯕꯣ ꯀꯃꯥꯏꯅ ꯇꯧꯔꯒꯦ ꯁꯌꯦ ꯁꯥꯏꯌꯦ
ꯀꯩ ꯀ ꯑꯖꯕꯣ ꯀꯩ ꯑꯣꯁꯥꯏ ꯁ ꯆꯥꯕꯗꯨꯕꯣ ꯎꯝ ꯀꯩꯅꯣ ꯁꯩ ꯆꯥꯕꯗꯨꯣ ꯀꯥꯎꯔꯦꯅꯦ
ꯑꯣ ꯊꯋꯥꯏ ꯊꯥꯎ ꯑꯩꯗꯤ ꯉꯁꯤꯗꯤ ꯏꯔꯣꯜꯂꯦ ꯔꯣꯜꯂꯒ ꯁꯔꯦ ꯍꯥꯎꯕ꯭ꯔꯣ ꯀꯃꯥꯏꯅ ꯇꯧꯒꯦ ꯍꯣꯏ ꯉꯁꯤ ꯀꯔꯤ ꯇꯧꯋꯦ ꯑꯩꯈꯣꯏ ꯃꯥꯅ ꯂꯣꯜꯂꯦ ꯎ ꯁꯒ ꯁꯥꯕꯅꯦ ꯋꯥ
ꯎꯝ
ꯁꯥꯒ ꯁꯥꯕꯅꯦ ꯑꯗꯒꯤꯗꯤ ꯏꯔꯣꯝꯕ ꯑꯃꯒ ꯍꯣꯏ ꯆꯝꯐꯨꯠ ꯑꯃꯒ ꯌꯥꯎꯋꯦ ꯆꯝꯐꯨꯠꯇꯣ ꯍꯥꯏꯗꯤ ꯍꯧꯖꯤꯛꯀꯥꯟꯁꯤꯗꯤ ꯅꯨꯡꯁꯥ ꯁꯥꯕꯅꯤꯅ ꯑ ꯆꯃꯃꯆ ꯇꯥꯕꯁꯦ ꯁꯤꯅꯥ ꯍꯥꯎ ꯏꯗꯅ ꯍꯥꯎꯅꯤꯅ ꯑ ꯆꯝꯕꯗ ꯇꯧꯔꯤꯦ ꯍꯧꯖꯤꯀꯥꯟꯖꯦ ꯅꯨꯡꯁꯥ ꯁꯔꯦ
ꯐꯔꯦ ꯑꯩ ꯆꯝꯐꯨꯠ ꯌꯥꯎꯔꯦ ꯆꯝꯐꯨꯠ ꯅ ꯍꯥꯎꯔ ꯍꯧꯖꯤꯀꯥꯟ
ꯎꯝ ꯀꯃꯥꯏ ꯀꯃꯥꯏ ꯇꯧꯔꯤꯒꯦ ꯀꯔꯤ ꯀꯔꯤ ꯍꯣꯠꯅꯔꯤꯒꯦ ꯀꯃꯥꯏ ꯇꯧꯋꯤ ꯇꯧꯔꯤꯒꯦ
ꯀꯩꯝ ꯍꯣꯠꯅꯗꯦꯗ ꯑꯗꯨꯝ ꯂꯩ ꯌꯨꯝꯗ ꯂꯩ ꯀꯩꯗꯧꯅꯤ ꯀꯔꯤꯝ ꯂꯩꯇꯦ ꯀꯔꯤ ꯎꯄꯥꯏ ꯂꯩ ꯀꯩ ꯀꯩꯅꯣ ꯊꯕꯛ ꯇꯧꯕ ꯌꯥꯕ ꯈ꯭ꯔ ꯇꯥꯔꯛꯎꯅꯦ
ꯑꯦ ꯆꯞ ꯃꯥꯟꯅꯩꯗ ꯑꯩꯈꯣꯏꯁꯨ ꯅꯪ ꯪ ꯅꯪꯗꯧꯅꯥ ꯑꯗꯨꯝ ꯂꯩ ꯗꯨꯝ ꯑꯈꯣꯏꯁꯨ ꯄꯥꯔꯇ ꯇꯥꯏꯄ ꯖꯣꯕ ꯍꯥꯏꯕꯣ ꯑ ꯀꯔꯤꯅꯤꯗ ꯇ ꯍꯧꯖꯤꯛꯀꯥꯟꯁꯦ ꯎꯝ ꯂꯧꯁꯤꯡ ꯃꯇꯝꯁꯨ ꯑꯣꯏꯅꯔꯛꯑꯦꯗꯅ ꯂꯧꯁꯤꯡ ꯃꯇꯝ ꯑꯣꯏꯔꯛꯄꯅꯤꯅ ꯀꯩꯗ ꯑꯌꯨꯛ ꯉꯟꯅ ꯍꯧꯒꯠꯂꯦ ꯋꯥꯛꯀꯤꯡ ꯈꯔ ꯆꯦꯜꯂꯨꯔꯦ ꯋꯥꯀꯤꯡꯁ ꯗꯦꯜꯔꯒ ꯑꯗꯨꯒ ꯗꯥꯏꯠ ꯅꯨꯡ ꯕ꯭ꯔꯦꯗ ꯀꯩꯀꯩ ꯌꯦꯔꯨꯝ ꯀꯩꯀꯩ ꯆꯥꯔꯦ
ꯎꯝ
ꯂꯣꯏꯔꯒ ꯌꯨꯝꯄꯥꯛ ꯄꯥꯏꯔꯒ ꯑꯗꯨꯝ ꯀꯩꯗ ꯆꯠꯂꯦ ꯂꯧꯕꯨꯛꯇ ꯆꯠꯂꯦ ꯍꯧꯖꯤꯛꯀꯥꯟꯁꯦ ꯂꯧꯁꯤꯡ ꯃꯇꯝ ꯑꯗꯨ ꯑꯣꯏꯕꯅꯤ ꯅꯣꯡꯁꯤꯡꯁꯦ ꯐꯖꯅ ꯑꯗꯨꯝ ꯆꯨꯔꯦꯕ ꯁꯨꯝ ꯀꯥꯟꯖꯤ ꯗ ꯂꯧꯕꯨꯛꯇꯣ ꯑꯩꯈꯣꯏꯒꯤ ꯇꯧꯔꯤꯌꯥ ꯆꯤꯟ ꯌꯥꯟꯕ ꯈꯣꯠꯄ ꯇꯧꯍꯧꯗ꯭ꯔꯒꯗꯤꯅꯦ ꯃꯇꯝꯁꯦ ꯀꯩ ꯍꯧꯖꯤꯟ ꯁꯨꯝ ꯁꯨꯝ ꯍꯧ ꯍꯨꯞꯆꯤꯟꯈꯤꯗꯣꯏꯅꯦꯕ ꯑꯗꯨꯗꯨꯅ ꯀꯩ ꯇꯧꯏ ꯁꯨꯃꯥꯏ ꯁꯨꯃꯥꯏꯅ ꯑꯗꯨꯝ ꯂꯩꯔꯤ ꯍꯥꯏꯇꯥꯔꯦ ꯑꯍꯦꯟꯕ ꯀꯔꯤꯝ ꯇꯧꯗꯌꯦ
ꯑꯠꯆꯥ ꯑ ꯀꯩꯀꯩ ꯊꯥꯒꯦꯗꯔꯤꯅꯣ ꯀꯩꯀꯩ ꯊꯥꯒꯦ ꯈꯜꯂꯤꯅꯣ
ꯑꯁ ꯂꯧ ꯍꯥꯏꯔꯦꯗꯅ ꯑꯗꯨꯝ ꯑꯩꯈꯣꯏꯒꯤ ꯂꯧꯁꯦ ꯑꯩꯈꯣꯏ ꯏꯄꯥꯟꯅꯗꯤ ꯌꯥꯝꯅ ꯊꯣꯛꯄ ꯈꯣꯠꯄ ꯐꯧ ꯌꯥꯝ ꯊꯣꯛꯄ ꯊꯥꯁꯤꯅꯕꯨꯗꯤ ꯍꯥꯏꯔꯤꯌꯦ ꯑꯩꯈꯣꯏ ꯍꯥꯏꯕ꯭ꯔꯤꯠꯇꯣ ꯍꯥꯏꯕ꯭ꯔꯤꯠꯇꯣ ꯊꯥꯏꯅꯒꯤ ꯑꯩꯈꯣꯏꯒꯤ ꯍꯦꯛꯇ ꯁꯪꯉꯝꯗ ꯕꯣꯔꯥ ꯕꯣꯔꯥ ꯃꯌꯥꯝ ꯊꯣꯛꯄꯤꯗꯣ ꯑꯗꯨ ꯊꯥꯁꯤꯅ ꯇꯧꯔꯤ
ꯑꯣ ꯐꯩꯅꯦ
ꯑ ꯀꯩꯅꯣ ꯐꯃꯨꯡꯗ ꯁꯨꯝ ꯂꯩꯗꯨꯕꯨ ꯀꯔꯤ ꯀꯔꯤ ꯑꯇꯣꯞꯄ ꯊꯕꯛꯀ ꯆꯠꯇ꯭ꯔꯅꯦ
ꯆꯠꯇꯦꯅꯦ ꯆꯠꯇꯕꯩꯅꯤ ꯂꯩꯌꯦ ꯇꯨꯝꯕꯒ ꯆꯥꯕ ꯇꯧ ꯂꯩꯔꯦꯅꯦ
ꯑꯣ ꯑꯆꯥ ꯀꯨꯏꯔꯦꯅꯦ ꯑꯩꯈꯣꯏꯅ ꯑꯁꯨ ꯊꯦꯡꯅꯈꯤꯗꯕ
ꯀꯨꯏꯔꯔꯕꯣ
ꯆꯍꯤ ꯐꯅꯝ ꯌꯥꯝꯃꯛꯑꯦ ꯅꯣꯡ ꯐꯥꯗꯣꯛꯁꯨ ꯑꯩꯈꯣꯏ ꯏꯃꯥꯟꯗꯕꯉꯩꯒ ꯇꯧꯔꯒ ꯑꯝꯇꯪ ꯀꯩ ꯇꯧꯁꯦ ꯆꯥꯛ ꯑꯃꯇꯪ ꯁꯤꯟꯁꯦ ꯈꯣꯠꯁꯦ
ꯀꯩꯅꯣꯗꯣ ꯗꯥꯟ ꯏꯁ ꯗꯥꯟ ꯏꯁ ꯁꯨ ꯍꯥꯏꯔꯛꯑꯝꯕꯅꯤ ꯑꯗ ꯄꯨꯟꯖꯦ
ꯑꯣ ꯅꯣꯡꯃꯥꯏꯖꯤꯡ ꯅꯨꯃꯤꯠꯀꯨꯝꯕ ꯑꯃꯗ ꯐꯖꯅ ꯄꯨꯜꯂꯒ ꯀꯣ ꯑꯣꯖꯤꯠ ꯍꯣꯏꯌꯦꯦ ꯀꯔꯤ ꯍꯣꯏ ꯄꯨꯟꯗꯕ ꯀꯨꯏꯔꯦꯕ ꯑꯥ ꯑꯗ ꯃꯐꯝ ꯐꯖꯕ ꯈꯨꯣꯠꯐꯝ ꯈꯇꯪ ꯂꯩꯔꯗꯤ ꯁꯖꯦꯁ ꯈꯔ ꯇꯧꯔꯨꯗꯅ ꯑꯩꯈꯣꯏꯔꯣꯝꯒꯤ ꯗꯤ ꯑꯟꯗ꯭ꯔꯣ ꯈꯛꯇ ꯃꯉꯥꯏꯔꯦ ꯂꯩꯔꯤꯁꯦ
ꯑꯩꯁꯨ ꯀꯌꯥ ꯈꯪꯗꯦ ꯑꯣꯖꯤꯠꯅ ꯑꯃ ꯑꯣꯖꯤꯠꯅ ꯃꯐꯝ ꯑ ꯂꯩꯒꯦ ꯍꯥꯏꯕꯅꯦ ꯑꯗꯨ ꯌꯦꯡꯉꯁꯤ
ꯑꯥ ꯑ ꯃꯥꯒꯤ ꯃꯥꯒꯤ ꯍꯥꯏꯗꯤ ꯂꯩꯗꯅ ꯑꯟꯗ꯭ꯔꯣꯂꯣꯝꯒꯤ ꯍꯥꯏꯔꯒꯗꯤ ꯁꯟꯊꯩ ꯀꯒꯥꯔꯗꯦꯟ ꯁꯟꯊꯩꯒꯒꯥꯗꯦꯟꯁꯦ ꯃꯌꯥꯝꯅꯁꯨ ꯍꯧꯖꯤꯛꯀꯥꯟꯁꯦ ꯆꯦꯔꯤ ꯄꯣꯠꯁꯨꯝ ꯆꯦꯔꯤ ꯄꯣꯠꯁꯝ ꯑꯃ ꯇꯧꯋꯤꯗꯅ ꯃ ꯈꯔ ꯑꯗꯤ ꯍꯥꯏꯗꯤ ꯀꯦꯃꯦꯔꯥ ꯀꯥꯞꯄꯤ ꯃꯌꯥꯝꯗꯣ ꯀꯩ ꯇꯧ ꯇꯥꯏ ꯃꯤ ꯑꯃꯅꯤ ꯈꯛꯇꯅ ꯚ꯭ꯌꯨꯗꯣ ꯐꯖꯍꯜꯂꯒ ꯀꯥꯞꯄꯅꯦꯕ ꯇꯁꯦꯡꯕꯗꯤ ꯆꯦꯔꯤ ꯣꯁ ꯁꯦ ꯑꯍꯨꯝ ꯃꯔꯤꯗꯤ ꯍꯦꯟꯅ ꯄꯥꯟꯗꯦꯕ ꯑꯗꯨꯅ ꯁꯟꯊꯩ ꯒꯥꯔꯗꯦꯟꯁꯦ ꯍꯧꯖꯤꯛꯁꯦ ꯆꯥꯛ ꯆꯥꯅꯕ ꯈꯣꯠꯅꯕꯁꯦ ꯄꯨꯡ ꯄꯨꯡ ꯀꯩꯗꯒꯤ ꯂꯥꯛꯅꯩꯌꯦ ꯑꯗꯨꯝ ꯅꯤꯄꯥꯜ ꯁ꯭ꯋꯥꯏꯗꯒꯤ ꯂꯥꯛꯅꯔꯒ ꯑꯗꯨꯝ ꯄꯨꯡ ꯃꯉꯥ ꯁ꯭ꯋꯥꯏꯗ ꯂꯣꯜꯂꯦꯕꯀꯣ ꯑꯗꯨꯗꯨꯅ ꯑ ꯒꯦꯠ ꯒꯦꯠ ꯃꯣꯏꯒꯤ ꯒꯥꯔꯗꯦꯟꯗꯣ ꯆꯪꯕ ꯀꯥꯟꯗ ꯃꯤ ꯑꯃꯗ ꯇꯤꯛꯀꯦꯠ ꯑꯗꯨꯃꯥꯏ ꯀꯨꯜ ꯂꯧꯋꯦ ꯑꯗꯨꯒ ꯆꯥꯛ ꯆꯥꯅꯕ ꯈꯣꯠꯅꯕꯒꯤꯗꯤ ꯂꯨꯄꯥ ꯆꯍꯨꯝ ꯆꯍꯨꯝ ꯑꯗꯨꯃꯥꯏꯅ ꯂꯧꯋꯦ ꯍꯥꯏꯌꯦꯕ ꯇꯤꯝ ꯑꯃꯃꯝꯒꯤ
ꯑꯥ ꯌꯥꯏ ꯀꯩꯅꯣ
ꯀꯦ ꯑꯩ ꯑꯩꯈꯣꯏ ꯀꯥꯡꯕꯨ ꯇꯣ ꯅꯪꯖꯨ ꯄꯨꯟꯗꯕ ꯀꯨꯏꯔꯦ
ꯀꯨꯏꯔꯦ ꯑꯗꯨ ꯊꯦꯡꯅꯗꯕ ꯀꯨꯏꯔꯦꯅꯦ
ꯊꯦꯡꯅꯗꯕ ꯈꯨꯏꯔꯦ
ꯎꯝ ꯅꯪ ꯁꯣꯝꯗ ꯍꯥꯏꯒꯠꯂꯛꯇꯧꯒ ꯂꯩꯇ꯭ꯔꯣ
ꯑꯩ ꯂꯩꯔꯗꯤ ꯍꯥꯏꯔꯛꯀꯦ ꯄꯨꯟꯕ ꯌꯥꯕ ꯈꯣꯠꯄ ꯌꯥꯕ
ꯎꯝ
ꯍꯥꯏꯕꯨ ꯍꯥꯏꯒꯠꯂꯛꯒꯗꯤ ꯑꯗꯨꯝ ꯏꯇꯥꯎꯗ ꯑꯗꯨꯝ ꯀꯣꯜ ꯇꯧꯔꯛꯀꯦ
ꯍꯣꯏ ꯍꯣꯏ
ꯑꯗꯨꯝ ꯇꯧꯔꯛꯀꯅꯤꯗꯣ
ꯎ ꯀꯩꯅꯣ ꯇꯧ ꯃꯥꯜꯂꯦ ꯃꯥ ꯇꯔꯕꯨꯖꯒꯤ ꯐꯥꯔꯝ ꯇꯧ ꯃꯥꯜꯂꯦ ꯐꯦꯁꯕꯨꯛꯇ ꯊꯦꯡꯅꯩ ꯅꯪ ꯊꯦꯡꯅꯕ꯭ꯔꯥ
ꯊꯨꯡꯅꯩ ꯊꯨꯡꯅꯩ
ꯎꯝ
ꯃꯣꯏ ꯀ ꯃꯣꯏ ꯂꯝ ꯃꯃꯤꯡꯗꯨꯕꯣ
ꯅꯣꯡꯁꯨꯝ ꯍꯥꯏꯕ꯭ꯔꯥ ꯈꯥꯃꯦꯟꯂꯣꯛ ꯎꯝꯥꯃ ꯑ ꯈꯥꯃꯦꯟꯂꯣꯛ ꯁꯥꯏꯠꯇ
ꯐꯖꯅ ꯄꯨꯊꯣꯛ ꯃꯥꯜꯂꯦ ꯃꯣꯏ ꯁꯔꯕꯨꯨꯗ
ꯎꯝ
ꯃꯣꯏ ꯍꯥꯟꯅꯒꯤ ꯇꯧꯐꯝꯗꯨꯅ ꯇꯧꯗ꯭ꯔꯥꯖꯥꯠꯂꯣ
ꯇꯧꯔꯝꯗꯧ ꯃꯥꯟꯗ꯭ꯔꯦ
ꯑꯣ
ꯃꯔꯝꯗꯤ ꯀꯩꯒꯤꯅꯣ ꯍꯥꯏꯔꯀꯥꯟꯗ ꯁꯨꯝ ꯑꯃ ꯑꯃ ꯀꯔꯤ ꯍꯥꯏꯅꯤ ꯑꯩꯈꯣꯏꯒꯤ ꯖꯒꯥꯗꯣ ꯈꯔ ꯅꯨꯡꯉꯥꯏꯇꯕ ꯈꯣꯠꯇꯕ ꯌꯥꯎꯋꯤꯗꯅꯀꯣ ꯑꯗꯨ ꯗꯨꯅ ꯏꯁꯒꯤ ꯏꯟꯗꯤꯕꯤꯖꯨꯋꯦꯜ ꯑꯣꯏꯕ ꯄꯣꯠꯇ ꯂꯣꯏꯅ ꯄ꯭ꯔꯣꯐꯤꯇꯦꯕꯜꯁꯦ ꯂꯣꯏ ꯇꯥꯟꯕ ꯆꯥꯅꯤꯡꯕ ꯉꯥꯛꯇꯅꯤꯅ ꯑꯗꯨꯃꯥꯏꯅ ꯂꯣꯏ ꯆꯠꯅꯔꯝꯒꯅꯤ
ꯎꯝ ꯎꯝ ꯎꯝ
ꯆꯠꯂꯨꯁꯤ ꯆꯠꯂꯨꯁꯦ ꯅꯣꯡ ꯐꯥꯗꯣꯛꯁꯨ ꯑꯩꯈꯣꯏꯒꯤ ꯀꯥ ꯊꯎꯔꯒꯀꯣ ꯕꯥꯏꯛꯀꯤ ꯊꯧꯔꯒ
ꯉꯁ ꯉꯁꯥꯏꯗꯤ ꯍꯧꯔꯛꯄꯗꯗꯤ ꯕꯣꯏꯁ ꯌꯥꯝꯅꯨꯡ ꯅꯨꯡꯉꯥꯏꯔꯝꯗꯕꯅꯦ ꯍꯧꯖꯤꯛꯇꯤ ꯅꯨꯡꯉꯥꯏꯅꯦ ꯁꯤ ꯀꯩꯅꯣꯁꯦ ꯃꯥꯏꯁꯦ ꯅꯦꯠꯇꯩꯒꯤ ꯆꯠꯂꯤ ꯖꯥꯠꯂꯥ ꯅꯠꯇ꯭ꯔꯥ ꯀꯩꯔꯤꯁꯦ ꯆꯠꯂꯤ ꯆꯪꯁꯤꯦꯕ ꯀꯣꯜꯗꯩ ꯆꯠꯄꯗꯤ ꯃꯥꯜꯂꯦ ꯗꯥꯏꯔꯦꯛ ꯀꯣꯜꯗꯩ ꯇꯧꯕꯅꯤꯅ
ꯈꯪꯗꯤꯌꯦ
ꯅꯠꯇ꯭ꯔ ꯃꯥꯏ ꯁꯤ ꯑꯦꯞꯁꯤꯁꯤ ꯀꯩꯅꯣ ꯇꯧꯔꯤꯖꯥꯠꯂꯥ
ꯎꯝ ꯀꯦꯅꯣ ꯑꯑꯥ ꯑꯅꯨ ꯅꯨꯡꯗꯥꯡ ꯋꯥꯏꯔꯝꯁꯨ ꯌꯧꯁꯤꯜꯂꯦ ꯑꯦ ꯋꯥꯛꯀꯤꯡꯒꯨꯝꯕ ꯑꯗꯨꯝ ꯆꯠꯂꯣꯏꯗ꯭ꯔꯣ ꯀꯩꯅꯣ ꯐꯃꯨꯡꯗ ꯑꯗꯨꯝ ꯂꯩꯔꯗꯣꯏꯔꯣ
ꯉꯥꯍꯥꯛ ꯂꯩꯔꯒ ꯕꯣꯜ ꯁꯥꯡꯅ ꯊꯣꯛꯀꯅꯤ ꯄꯨꯡ ꯇꯔꯨꯛ ꯃꯈꯥꯏ ꯑꯗꯨꯋꯥꯏꯗ ꯅꯨꯡꯗꯥꯡ ꯂꯝꯄꯥꯛꯇꯨꯗ ꯇꯔꯨꯛ ꯃꯈꯥꯏ ꯇꯔꯦꯠ ꯑꯗꯥꯏꯗ ꯊꯥꯜꯂꯦ ꯁꯥꯟꯅꯕ ꯍꯧꯔꯦ
ꯎꯝ
ꯍꯜ ꯍꯥꯛ ꯆꯞ ꯆꯔꯦ ꯑꯁ ꯉꯍꯥꯛ ꯉꯍꯥꯛ ꯀꯩꯅꯣ ꯇꯧꯔ ꯋꯥꯥꯛꯀꯤꯡ ꯑꯌꯨꯛꯁꯦ ꯋꯥꯥꯛꯀꯤꯡ ꯆꯦꯟꯒꯦ ꯇꯧꯔꯒꯥ ꯍꯧꯒꯠ ꯉꯝꯗ ꯂꯩꯔꯦ ꯇꯜ ꯂꯩꯔꯦꯅꯦ ꯏꯁꯥꯁꯦ ꯉꯁꯤ ꯕꯣꯜ ꯁꯥꯟꯅꯕ ꯉꯁꯤꯅ ꯂꯣꯏꯁꯤꯜꯂꯅꯤ
ꯋꯥꯛꯀꯤꯡꯗꯤ
ꯎꯝ
ꯍꯧꯒꯠꯂꯥꯀꯥꯟꯗ ꯀꯃꯥꯏꯅ ꯇꯧꯒꯦꯗ ꯀꯔꯤ ꯇꯧꯁꯜꯂꯦ ꯅꯣꯡ ꯆꯨꯁꯜꯂꯦ ꯈꯔꯥ ꯑꯗꯨꯝ ꯇꯣꯏꯑꯦꯗꯥꯅ
ꯑꯁ ꯚꯦꯔꯥꯅꯦ
ꯑꯍꯦꯍꯦ
ꯂꯣꯏꯗꯦ ꯊꯕꯛ ꯀꯩꯀꯥ ꯍꯧꯔꯕ ꯍꯥꯏꯗꯤ ꯄꯦꯡꯕ ꯍꯥꯏꯕ꯭ꯔꯥ ꯑꯗꯨ ꯗꯨ ꯇꯧꯕꯥ ꯈꯣꯠ
ꯍꯧꯗꯦ ꯑꯗꯨ ꯃꯛ ꯍꯧꯗ꯭ꯔꯤꯌꯦ ꯑꯩꯁꯦ ꯂꯧꯔꯤꯌꯥ ꯀꯥꯆꯤꯟ ꯌꯥꯟꯕ ꯈꯣꯠꯄ ꯑꯗꯒꯤ ꯑꯁꯨꯝ ꯏꯁꯤꯡ ꯃꯥꯏꯁꯤꯡ ꯊꯥꯖꯤꯟꯕ ꯈꯣꯠꯆꯟꯕ ꯇꯧꯕ ꯍꯧꯕꯗꯣ ꯑꯗꯨ ꯍꯧꯔꯦꯕ
ꯎꯝ
ꯑ ꯑꯗꯨꯅꯤ ꯌꯥꯟ ꯇꯗꯤ ꯑꯗꯨꯝ ꯆꯠꯂꯤꯕ ꯅꯦ ꯑꯌꯨꯛ ꯑꯌꯨꯛꯁꯨ ꯑ ꯈꯪꯗꯦꯗ ꯇꯧꯔꯤꯁꯤ
ꯎꯝ ꯎꯝ ꯅꯣꯏ ꯌꯦꯟ ꯉꯥꯅꯨꯗꯤ ꯂꯣꯏꯗ꯭ꯔꯕ
ꯂꯣꯏꯌꯦ ꯉꯥꯅꯨ ꯃꯆꯥ ꯅꯣꯏꯔꯣꯝꯗ ꯀꯩ ꯐꯪꯗ꯭ꯔꯣ
ꯐꯪꯉꯦ ꯉꯥꯅꯨ ꯍꯥꯏꯗꯤ ꯕꯤꯂꯥꯏꯇꯤꯔ ꯅꯠꯇꯔ ꯏꯁꯤ ꯁꯤꯡꯉꯅꯨꯔꯦ
ꯕꯤꯂꯥꯏꯇꯤ
ꯚꯤꯂꯥꯏꯇꯤ ꯃꯆꯥꯗꯤ ꯚꯥꯏ ꯐꯦꯁꯕꯨꯛꯇꯒꯨꯝꯕ ꯌꯥꯝ ꯊꯥꯒꯠꯅꯔ ꯌꯣꯟꯅꯕꯅꯤ
ꯑꯁ ꯂꯝꯗꯣ ꯂꯣꯏ ꯂꯥꯞꯄꯤꯅꯦ ꯁꯤꯗꯒꯤ ꯏꯃꯥꯟꯅꯕ ꯋꯥꯡꯖꯤꯡꯗꯒꯤ ꯅꯨꯄꯥ ꯑꯃꯅ ꯃꯥꯒꯤ ꯉꯥꯅꯨ ꯀꯨꯟꯅꯤꯊꯣꯏ ꯂꯩꯌꯦꯅ ꯍꯥꯏꯌꯦꯕ
ꯍꯣꯏꯅꯦ ꯑꯩꯁꯨ ꯎꯔꯝꯃꯦ ꯑꯗꯨꯗꯣ ꯉꯁꯥꯏ
ꯑꯥꯗꯨ ꯂꯣꯏꯉꯝꯕ ꯂꯣꯏ ꯌꯥꯝ ꯑꯥ ꯃꯥꯅ ꯀꯨꯟꯅꯤꯊꯣꯏ ꯂꯩ ꯑꯗꯨꯝ ꯂꯧ ꯂꯥꯎ ꯄꯤꯌꯔꯗ ꯂꯨꯄꯥ ꯆꯅꯤ ꯌꯥꯡꯈꯩꯅꯦꯅ ꯍꯥꯏꯌꯦ ꯋꯥꯥꯡꯖꯤꯟ ꯇꯥꯅ ꯑꯃꯨꯛ ꯆꯠ ꯑꯗꯨ ꯌꯥꯝ ꯇꯟꯕ ꯍꯥꯏꯇꯥꯔꯦ
ꯑ ꯃꯥ ꯊꯧꯕꯥꯜꯕꯣ ꯍꯥꯏꯒꯠꯄꯤꯔꯛꯑꯣ ꯅꯣꯏꯗꯤ ꯊꯧꯕꯥꯜꯐꯥꯎ ꯂꯥꯛꯀꯦ ꯍꯥꯏꯔꯒ ꯂꯧꯅꯧ ꯌꯥꯗ꯭ꯔꯣ ꯄꯩꯁꯥꯗꯣ ꯈꯔ ꯍꯥꯞꯄꯁꯨ ꯍꯥꯞꯄ ꯂꯣꯏꯔ ꯗꯦꯂꯤꯚꯔꯤꯒꯤ ꯃꯥꯒꯤ ꯋꯥꯔꯤꯅꯤ ꯃꯥꯒꯤ ꯒꯥꯔꯤ ꯊꯥꯎ ꯍꯥꯅꯕ ꯂꯨꯄꯥ ꯆꯥꯝꯃ ꯍꯥꯞꯄꯤꯈ꯭ꯔꯗꯤ ꯌꯥꯔ ꯀꯅꯤ ꯀꯩꯅꯣ ꯍꯣꯡꯗꯤ ꯍꯣꯉꯦꯍꯦ ꯂꯨꯄꯥ ꯆꯅꯤ ꯌꯥꯡꯈꯩ ꯑꯣꯏꯇꯥꯔꯦ ꯄꯤꯌꯥꯔꯗ
ꯅꯣꯏ ꯅꯣꯏꯔꯣꯝꯗ ꯑꯃ ꯀꯔꯤ ꯂꯩꯗꯅ ꯈꯣꯏꯒꯤ ꯅꯒꯥꯄꯥꯟ ꯑꯗꯨꯗꯥꯏꯗ ꯀꯔꯤ ꯇꯧꯕꯗꯣ ꯑꯩꯈꯣꯏꯒꯤ ꯉꯥꯅꯨ
ꯕꯨꯗꯤ ꯐꯪꯉꯦꯕꯀꯣ ꯑꯗꯣ ꯃꯣꯏꯗꯤ ꯃꯃꯜ ꯌꯥꯝ ꯇꯥꯡꯅ ꯕꯅꯤꯅꯦ ꯚꯤꯂꯥꯏꯇꯤꯒꯗꯤ ꯆꯥꯝꯃ ꯌꯥꯡꯈꯩꯗꯤ ꯁꯣꯏꯅ ꯍꯥꯏꯔꯛꯑꯅꯤ ꯍꯠꯇ ꯑꯃꯅꯤ ꯁꯨꯕꯗ ꯑꯥ
ꯑꯣ ꯑꯆꯥ ꯑꯝ ꯇꯥꯡꯉꯤ ꯑꯝ
ꯎꯝ
ꯎꯝ
ꯑꯗꯨ ꯈꯪꯗ꯭ꯦꯅꯦ ꯐꯦꯁꯕꯨꯛꯀꯤ ꯀꯩꯅꯣꯁꯦ ꯐꯣꯇꯣ ꯚꯤꯗꯤꯑꯣꯗ ꯊꯥꯖꯔ ꯆꯠꯄꯁꯤꯁꯨ ꯌꯥꯗꯕꯅꯦꯕ ꯇꯧꯔꯤꯁꯦ ꯕꯤꯖꯨꯗꯅ ꯑꯃ
ꯍꯣꯏ ꯍꯥꯏꯕꯅ ꯑꯃ ꯑꯗꯨꯃꯥꯏꯅ ꯇꯧꯕꯗꯨꯗꯣ ꯒ꯭ꯌꯥꯟ ꯇꯥꯗꯦ
ꯎ
ꯎꯝ ꯑ
ꯑ ꯍꯣꯏ ꯍꯣꯏ ꯐꯔꯦ ꯐꯔꯦ ꯑꯩ ꯄꯨꯡ ꯇꯔꯨꯛ ꯇꯔꯨꯛ ꯃꯈꯥꯏ ꯁ꯭ꯋꯥꯏꯗ ꯊꯣꯛꯑ ꯈꯤꯆꯪ ꯃꯝꯁꯤꯜꯂꯛꯄꯒ ꯇꯔꯨꯛꯇꯤ ꯇꯥꯁꯜꯂꯛꯑꯦ
ꯑ ꯑꯆꯥ ꯑꯗꯨꯗꯤ ꯑꯪ ꯊꯣꯛꯄꯒꯤ ꯇꯥꯏꯃꯤꯡꯁ ꯌꯧꯔꯝꯃꯅꯤ
ꯍꯣꯏ
ꯎꯝ ꯍꯣ ꯐꯔꯦ ꯐꯔꯦ ꯇꯥꯎꯗꯗꯤ ꯑꯗꯨꯝ ꯄ
ꯍꯣꯏ ꯐꯥꯎꯅꯁꯤ ꯐꯥꯎꯅꯁꯤ ꯅꯣꯏ ꯐꯥꯔꯛꯀ ꯀ ꯍꯥꯏꯅꯤꯅꯦ
ꯎꯝ ꯍꯣꯏ ꯍꯣꯏ ꯑꯩ ꯊꯝꯃꯒꯦ ꯅꯃꯒ ꯇꯥꯎ
ꯍꯣꯏ ꯍꯣꯏ ꯐꯔꯦ ꯐꯔꯦ ꯐꯖ ꯐꯖ ꯂꯩꯌꯦ ꯄꯥꯎ ꯑꯗꯨꯝ ꯐꯥꯎꯅꯔꯁꯤ ꯍꯣꯏ ꯅꯪ ꯅꯪ ꯁꯝꯅ ꯍꯥꯏꯒꯠꯂꯛꯑꯝꯗꯥꯏꯗ ꯍꯥꯏꯔꯛꯑꯣ
ꯍ ꯍꯣ ꯍ
ꯎꯝ ꯎꯝ ꯍꯣꯏ ꯍꯣꯏ ꯌꯥꯔꯦꯀꯣ ꯑꯗꯨꯗꯤ ꯊꯝꯃꯒꯦ ꯎꯝ ꯎꯝ
ꯎꯝ